ꯍꯜꯂꯣ ꯑ ꯁꯣꯝꯁꯤꯕꯨ ꯀꯃꯥꯏ ꯀꯃꯥꯏ ꯄꯥꯜꯂꯤꯒꯦ ꯁꯣꯝꯁꯤꯕꯨ ꯀꯃꯥꯏ ꯀꯃꯥꯏ ꯄꯥꯂꯤꯒꯦ
ꯅꯨꯡꯉꯥꯏꯔꯤꯕꯣ
ꯅꯨꯡꯉꯥꯏꯔꯤꯌꯦ ꯅꯣꯛꯄ ꯏꯁꯇꯥꯥꯏꯜꯗꯤ ꯍꯣꯡꯗ꯭ꯔꯤꯅꯦ ꯍꯧꯖꯤꯛꯐꯥ ꯍꯥ
ꯅꯪꯅꯤ ꯈꯨꯅꯣꯛꯛꯇꯗꯤ
ꯀꯌꯥ ꯀꯌꯥꯗꯤ ꯐꯪꯈ꯭ꯔꯦ ꯅꯪ
ꯀꯩꯅꯣ ꯀꯩꯗꯧꯔꯤꯅꫭ ꯅꯪ
ꯑꯣ ꯀꯨꯔꯤꯁꯨ ꯇꯧꯗꯦ
ꯎꯝ ꯆꯥꯛ ꯌꯦꯟꯁꯥꯡꯁꯤ ꯆꯥꯕꯤꯈ꯭ꯔꯕꯣ
ꯆꯥꯕꯤꯔꯦ
ꯀꯔꯤ ꯏꯟꯁꯥꯡ ꯆꯥꯕꯤꯒꯕ
ꯅꯠꯇꯦ ꯅꯠꯇꯦ ꯆꯥꯗ꯭ꯔꯤ ꯎꯁꯣꯏꯒ ꯑꯂꯨꯒ ꯎꯝ ꯉꯥ
ꯅꯪꯅ ꯊꯣꯡꯉꯤꯔꯣ ꯀꯩꯅꯣ
ꯍꯣꯏ
ꯊꯣꯡꯕ ꯍꯩꯕ
ꯍꯩꯌꯦ
ꯀꯃꯥꯏ ꯎꯁꯣꯏꯒ ꯎꯁꯣꯏꯒ ꯑꯂꯨꯒꯗ
ꯅꯠꯇꯦ ꯉꯥꯁꯨ ꯇꯨꯔꯦꯜꯒꯤ ꯉꯥ
ꯏꯁꯤꯡ ꯗꯦ ꯏꯁꯤꯡ ꯎꯝ
ꯏꯁꯤꯡ ꯍꯥꯞꯇꯦ ꯏꯁꯤꯡ ꯍꯥꯞꯇꯦ ꯑꯩꯈꯣꯏꯗꯤ ꯅꯨꯡꯒ ꯊꯣꯡꯉꯒ ꯆꯥꯕꯅꯦ
ꯅꯨꯡꯗ
ꯑꯥ
ꯊꯨꯝꯗꯦ
ꯊꯨꯝꯒꯨꯝꯕ ꯍꯥꯞꯇꯦ
ꯑꯁ ꯂꯩꯉꯣꯏꯒꯨꯝꯕ ꯍꯥꯞꯄ꯭ꯔꯥ
ꯍꯥꯞꯇꯦ
ꯉꯥꯁꯨ ꯍꯤꯡꯅ ꯊꯣꯡ ꯊꫭꯡꯉꯤꯔꯣ ꯀꯔꯣ
ꯍꯤꯡꯅ ꯆꯥꯕꯅꯦ ꯊꯣꯡꯕ ꯅꯠꯇꯦ ꯑꯩꯈꯣꯏꯗꯤ
ꯑꯁ ꯃꯅꯨꯡꯗꯒ ꯄꯨꯛ ꯃꯅꯨꯡꯗꯒ ꯂꯦꯡꯕꯗꯣ ꯆꯥꯕ ꯂꯣꯏꯔꯒ
ꯑꯥ
ꯑꯝ ꯑꯗꯨꯒ ꯇꯣꯏꯂꯦꯠ ꯆꯠꯄ ꯀꯥꯟꯗꯒ ꯑꯃꯨꯛ ꯌꯣꯛꯄ ꯌꯥꯅꯤꯅꯀꯣ
ꯍꯣꯏ ꯇꯣꯏꯂꯦꯠ ꯆꯠ ꯇꯣꯏꯂꯦꯠ ꯆꯠꯄ ꯃꯇꯝꯗꯀꯣ ꯃꯆꯥꯁꯨ ꯑꯗꯨꯝ ꯊꯣꯛꯄꯅꯦ
ꯑꯗꯨꯅ ꯑꯃꯨꯛ ꯌꯣꯛꯑꯅꯤ ꯆꯥꯎꯕ ꯉꯥꯏꯔꯅꯤ ꯑꯁ
ꯆꯥꯎꯥꯕ
ꯌꯥꯝ ꯀꯥꯟꯅꯩꯅꯦ ꯅꯪꯒꯤ ꯃꯑꯣꯡꯁꯦ
ꯎꯝ
ꯑꯁ ꯑꯩꯁꯨ ꯇ꯭ꯔꯥꯏ ꯇꯧꯕ ꯇꯥꯔꯦ ꯅꯣꯏ ꯇꯨꯔꯦꯟ ꯉꯥꯗꯣ ꯍꯥꯎꯕꯅꯤꯅꯦ ꯆꯥꯗꯕ ꯀꯨꯏꯔꯦꯅꯦ
ꯍꯥꯎꯕꯅꯦ ꯍꯥꯎꯕꯅꯦ ꯂꯥꯛꯑꯣ ꯑꯩꯈꯣꯏ ꯈꯨꯟꯗ
ꯂꯥꯛꯀꯦ ꯂꯥꯛꯀꯦ ꯀꯩ ꯀꯩ ꯄꯤꯖꯒꯦ ꯍꯥꯏꯕ
ꯉꯥ ꯄꯤꯒꯦ ꯅꯨꯡꯒ ꯉꯥ ꯊꯣꯡꯕꯗꯣ ꯇ꯭ꯔꯥꯏ ꯇꯧꯋꯣ ꯅꯪꯁꯨ
ꯑꯦ ꯅꯨꯡꯁꯨ ꯆꯥꯗꯣꯏꯔꯣ
ꯑꯩꯈꯣꯏꯗꯤ ꯑꯗꯨꯝ ꯆꯥꯕꯅꯦ ꯅꯪ ꯆꯥꯗꯕꯗꯣ ꯂꯥꯛꯑꯣ ꯆꯥꯎꯑꯣ ꯄꯤꯒꯦ ꯍꯥꯏꯕ
ꯍꯣꯏꯅꯦ ꯍꯣꯏꯅꯦ ꯌꯨꯝꯁꯨ ꯄꯨꯕ ꯌꯥꯅꯤꯅꯀꯣ ꯅꯪ ꯁ ꯨꯁꯨꯂꯥꯛ ꯂꯥꯛꯇ꯭ꯔꯦꯅꯦꯀꯣ ꯀꯣꯏꯔꯛꯇ꯭ꯔꯦꯅꯦ ꯊꯕꯛꯥ ꯌꯥꯝ ꯆꯤꯟꯂ ꯃꯥꯜꯂꯦꯅꯦ
ꯆꯤꯟꯗ ꯅꯠꯇꯦ ꯌꯥꯗ꯭ꯔꯦ ꯂꯝꯕꯤ ꯆꯠ ꯑꯩ ꯌꯥꯗ꯭ꯔꯦ
ꯑ ꯐꯤꯒ ꯁꯥꯗ꯭ꯔ ꯁꯥꯕ ꯇꯣꯛꯑꯕꯣ
ꯇꯣꯛ ꯇꯦ
ꯁꯥꯔꯤꯕ
ꯍꯣꯏ ꯅꯣꯏ ꯀꯩ ꯏꯟꯖꯥꯡꯅꯣ
ꯑꯩꯈꯣꯏ ꯊꯣꯡꯗ꯭ꯔꯤꯗ ꯉꯁꯥꯏꯗꯤ ꯍꯋꯥꯏ ꯆꯥꯏꯌꯦ
ꯏꯅꯦꯗꯣ ꯅꯃꯥꯗꯣ ꯅꯨꯡꯉꯥꯏꯔꯤꯕ꯭ꯔꯣ
ꯑꯁ ꯃꯥꯁꯨ ꯅꯨꯡꯉꯥꯏꯔꯤꯌꯣ
ꯅꯌꯥꯝꯕꯈꯣꯏꯗꯣ ꯈꯪꯉꯦ ꯑꯩ
ꯈꯪꯒꯅꯤ ꯈꯪꯒꯅꯤ
ꯅꯌꯥꯝꯕ ꯎꯪ ꯀꯔꯤ ꯅꯨꯄꯤ ꯊꯤꯗ꯭ꯔꯤ
ꯑꯝꯇ ꯊꯤꯠ꯭ꯔꯤꯌꯣ
ꯑꯁ ꯀꯔꯤꯅꯣ ꯅꯣꯏꯁꯦ
ꯑꯩꯅ ꯍꯥꯜꯂꯅꯤ
ꯊꯤꯔꯣ ꯊꯤꯔꯣ ꯏꯟꯚꯥꯏꯇꯦꯁꯟ ꯊꯥꯔꯛꯑꯣ ꯂꯥꯛꯀꯅꯤ
ꯏꯟꯚꯥꯏꯠ ꯇꯧꯔꯛꯀꯅꯤ
ꯀꯔꯤꯒꯤ ꯅꯨꯄꯤ ꯊꯤ ꯊꯤ ꯊꯤꯗꯕꯔꯥ ꯅꯣꯏ
ꯈꯪꯗꯦꯍꯦ ꯅꯪ ꯍꯥꯏꯕꯤꯒꯣ ꯑꯝꯇ
ꯑꯁ ꯌꯥꯗ꯭ꯔꯦ ꯅꯣꯏꯁꯦ ꯌꯥꯝ ꯁꯤꯠꯇꯕ ꯃꯥꯜꯂꯦ
ꯁꯤꯠꯇꯕ ꯅꯠꯇꯦꯍꯦ ꯅꯪꯁꯨ ꯀꯩꯅꯣ ꯍꯥꯞꯄꯨ ꯃꯩ ꯍꯥꯞ ꯍꯥꯠꯄꯃ ꯌꯥꯎꯔꯤ ꯅꯪꯒꯤꯗꯨ ꯑꯩꯒꯤꯗ ꯑꯩꯒꯤꯗ ꯎꯝ ꯑꯩꯒꯤꯗ ꯏꯟꯚꯥꯏꯠ ꯇꯧꯔꯛꯑꯒꯦ ꯚꯣꯂꯨꯟꯇꯤꯌꯔꯒꯤ ꯅꯪꯕꯨ ꯑꯥꯏ ꯀꯥꯔꯠ ꯑꯃꯥ ꯄꯤꯔꯒ ꯐꯝꯒꯦꯔꯣ ꯅꯠꯇ꯭ꯔꯒꯅ
ꯃꯤꯅꯤꯁꯇꯔ ꯑꯣꯏꯕꯤꯒꯦ
ꯔꯤꯁꯦꯞꯁꯅꯤꯁꯇ ꯄꯛꯆꯅꯤ ꯅꯪ
ꯅꯠꯇꯦ ꯑꯩꯅ ꯃꯤꯅꯤꯁꯇꯔ ꯑꯣꯏꯕꯤꯔꯣꯏꯒꯦ ꯏꯟꯚꯥꯏꯇꯦꯁꯟꯗꯣ ꯊꯥꯔꯛꯑꯣ
ꯆꯤꯐ ꯒꯦꯁ ꯑꯣꯏꯒꯦ ꯍꯥꯏꯔꯣ ꯅꯪ
ꯆꯤꯐ ꯒꯦꯁꯁꯨ ꯑꯣꯏꯕꯤꯒꯦ
ꯀꯩꯀꯩ ꯋꯥꯔꯤꯒ ꯍꯥꯏꯕꯤꯗꯣꯏꯅꯣ ꯑꯩꯉꯣꯟꯗ ꯁ꯭ꯄꯤꯁ ꯁ꯭ꯄꯤꯁꯀ ꯄꯤꯕ ꯀꯥꯟꯗ ꯀꯩ ꯀꯩ ꯍꯥꯏꯗꯣꯏꯅꯣ ꯑꯩꯉꯣꯟꯗ
ꯑꯁ ꯕꯦꯠ ꯑꯝ ꯌꯥꯝꯅ ꯕꯦꯔꯤ ꯁꯔꯄ꯭ꯔꯥꯏꯖ ꯑꯣꯏꯕ ꯃꯑꯣꯡꯗ ꯇꯧꯕꯤꯒꯦ
ꯑ ꯐꯠꯇꯕ ꯂꯣꯝꯗ ꯅꯠꯇꯕ ꯑꯐꯕ ꯂꯣꯝꯗ ꯕ꯭ꯂꯦꯁꯤꯡ ꯄꯤꯕꯗꯕ ꯃꯥꯒꯤ ꯅꯪꯒꯤ ꯈꯨꯅꯣꯛꯇꯨꯅꯤꯅꯦ ꯑꯩ ꯅꯣꯛꯅꯤꯡꯉꯤꯁꯦ ꯍꯧꯖꯤꯛꯐꯥꯎ ꯍꯣꯡꯗ꯭ꯔꯤꯕ
ꯑꯩꯒꯤ ꯃꯍꯧꯁꯥꯅꯦ ꯀꯃꯥꯏꯅ ꯍꯣꯡꯗꯣꯏꯅꯣ
ꯅꯄꯨꯟꯁꯤꯗ ꯑꯗꯨꯃꯥꯏꯅ ꯑꯗꯨꯝ ꯅꯣꯛꯑ ꯂꯩ__ ꯅꯪ ꯎꯝ ꯁꯤ ꯑ ꯁꯤꯗ꯭ꯔꯤꯐꯥꯎ
ꯑꯥ
ꯇꯣ ꯇꯣ ꯗꯣ ꯗꯣ ꯍꯧꯔꯦꯇꯣ
ꯁꯤꯅꯦ ꯑꯩꯅ ꯈꯪꯕꯁꯦ ꯅꯨꯡꯗꯥꯡꯗꯒ ꯃꯤꯀꯥ ꯀꯅꯥꯝ ꯂꯩꯇꯕ ꯀꯥꯟꯗ ꯑꯗꯨꯃꯥꯏ ꯅꯣꯛꯑꯗꯤ ꯅꯣꯏ ꯃꯃꯥ ꯕꯥꯕꯥꯈꯣꯏꯁꯨ ꯈꯪꯔꯝꯒꯅꯤꯀꯣ ꯅꯣꯛ__
ꯏꯁ ꯑꯩ ꯑꯩꯒꯤ ꯈꯨꯅꯣꯛꯁꯦ ꯑꯩꯈꯣꯏ ꯂꯩꯀꯥꯏꯒꯤ ꯅꯨꯄꯥꯈꯣꯏꯅ ꯑꯩꯈꯣꯏ ꯈꯨꯟꯒꯤ ꯅꯨꯄꯥꯈꯣꯏꯅ ꯇꯥꯅꯤꯡꯔꯒꯀꯣ ꯐꯥ ꯌꯥꯝ ꯇꯥꯅꯤꯡꯕꯅꯦ
ꯑꯩꯒꯤ ꯈꯨꯅꯣꯛꯁꯦ ꯌꯥꯝ ꯅꯨꯡꯁꯤꯌꯦ ꯍꯥꯏꯕꯅꯦ
ꯅꯪꯒꯤꯁꯦ ꯄ꯭ꯔꯦꯛꯇꯤꯁ ꯇꯧꯕ ꯃꯥꯜꯂꯦ ꯌꯨꯝꯗꯒ ꯑꯃꯨꯛ ꯑꯃꯥꯏ ꯍꯥꯏꯕꯤꯕ꯭ꯔꯥꯅ ꯑꯁ ꯐꯖꯩ ꯐꯖꯩ ꯑꯗꯨꯃꯥꯏ ꯅꯣꯛꯑ ꯂꯩꯒꯗꯧꯕꯅꯤ ꯄꯨꯟꯁꯤ ꯍꯥꯏꯁꯤꯗꯤ
ꯑꯗꯣ ꯅꯪ ꯅꯨꯄꯤ ꯀꯣꯏꯗ꯭ꯔꯤ ꯍꯧꯖꯤꯛꯐꯥꯎ
ꯀꯩꯗꯧꯅꯤꯉꯥꯏꯅꯣꯍꯦ ꯃꯇꯝ ꯁꯪꯗꯦ
ꯑꯦꯁ ꯑꯦꯁ ꯑꯦꯁ ꯀꯔꯤꯒꯤ
ꯀꯩꯗꯧꯅꯤꯉꯥꯏꯅꯣ ꯍꯧꯖꯤꯛ ꯀꯟꯅ ꯀꯃꯥꯏꯅ ꯇꯧꯔꯗꯤ ꯊꯕꯛ ꯐꯪꯉꯒ ꯀꯃꯥꯏꯅ ꯇꯧꯔꯒ ꯏꯃꯨꯡ ꯃꯅꯨꯡ ꯁꯦꯝꯁꯤ__ ꯒꯦꯅ ꯑꯁ ꯍꯧꯖꯤꯛꯇꯤ ꯄ꯭ꯂꯥꯟ ꯄ꯭ꯂꯥꯟ ꯌꯥꯝ ꯂꯩꯔꯤꯌꯦ ꯍꯧꯖꯤꯛ__ ꯑꯗꯨꯒꯨꯝꯕꯗꯤ ꯁꯦꯀꯦꯟꯗ꯭ꯔꯤꯅꯦ
ꯑꯩꯒꯤ ꯁꯨꯒꯔ ꯗꯦꯗꯤ ꯑꯣꯏꯕꯤꯈ꯭ꯔꯣ
ꯑꯣꯏꯁꯦ ꯑꯣꯏꯁꯦ ꯑꯣꯏꯔ ꯂꯣꯏꯔꯦ ꯀꯩꯅꯣ ꯑꯗꯨꯒꯨꯝꯕꯗꯤ ꯐꯥꯔꯁ ꯐꯥꯔꯁ ꯃꯊꯪ ꯃꯊꯪ ꯁ꯭ꯇꯦꯞ ꯕꯥꯏ ꯁ꯭ꯇꯦꯞ ꯂꯥꯛꯇꯣꯏꯅꯦꯕ ꯗꯥꯏꯔꯦꯛ ꯂꯥꯁ ꯂꯥꯁꯇ ꯂꯥꯛꯄ ꯌꯥꯗꯦꯕ
ꯑꯩ ꯑꯩ ꯉꯥꯏꯔꯝꯒꯅꯤꯀꯣ ꯀꯥꯎꯕ ꯌꯥꯔꯣꯏ
ꯍꯣꯏꯅꯦ ꯍꯣꯏꯅꯦ ꯍꯧꯖꯤꯛꯐꯥꯎ ꯑꯩ ꯗꯥꯏꯔꯤꯗ ꯏꯊꯣꯛꯔꯤꯅꯤ ꯅꯪꯅ ꯍꯥꯏꯕ ꯈꯨꯗꯤꯡ ꯄꯦꯟꯒ ꯕꯣꯏ ꯄꯥꯏꯔꯒ ꯗꯥꯏꯔꯤꯗ ꯏꯊꯣꯛ ꯑꯣꯏ ꯊꯝꯃꯤꯅꯤꯅꯦꯍꯦ
ꯅꯪꯅꯤꯅꯦ ꯀꯥꯎꯒꯗꯧꯕ ꯅꯪ ꯅꯝꯕ꯭ꯔꯪ ꯅꯪꯒꯤ ꯎꯝ ꯅꯪꯒꯤ ꯅꯝꯕꯔꯗ ꯃꯦꯁꯦꯖ ꯊꯥꯔꯁꯨ ꯆꯠꯇꯦ ꯅꯪꯒꯤ
ꯀꯔꯤꯒꯤ
ꯈꯪꯗꯦ ꯑꯩꯅꯥ ꯋꯥꯆꯦꯄ ꯊꯔꯁꯨ ꯆꯥꯇꯦ꯫ ꯑꯩꯒꯤ ꯐꯣꯟꯅꯔꯣ ꯅꯪ ꯅꯪꯒꯤ ꯐꯣꯟꯅꯔꯣ ꯈꯪꯗꯦ꯫
ꯑꯩꯒꯤ ꯐꯣꯟꯗꯣ ꯌꯥꯗꯤ ꯌꯥꯗ꯭ꯔꯕꯅꯦ ꯑꯩꯁꯤ ꯃꯤꯒꯤ ꯐꯣꯟ ꯄꯥꯏꯕꯅꯦ ꯍꯧꯖꯤꯛ
ꯃꯤꯒꯤ ꯐꯣꯟ ꯍꯥꯏꯗꯤ ꯀꯅꯥꯒꯤ ꯅꯣꯏ ꯁꯥꯏꯒꯤ꯫
ꯍꯥ ꯍ
ꯅꯣꯏ ꯁꯥꯏ ꯅꯣꯏ ꯎꯝ ꯅꯣꯏ ꯁꯥꯏ ꯅꯣꯏꯅꯤꯗꯤ ꯀꯃꯥꯏ ꯀꯃꯥꯏ ꯂꯦꯜꯂꯤꯒꯦ ꯅꯨꯡꯉꯥꯏꯔꯤꯕꯣ꯫
ꯑꯁ ꯅꯨꯡꯉꯥꯏꯔꯦ ꯍꯥꯏꯕ ꯇꯥꯔꯦ꯫
ꯐꯖꯅ ꯅꯨꯡꯉꯥꯏꯊꯣꯛꯑꯣ ꯀꯩꯅꯣ ꯍꯧꯖꯤꯛ ꯂꯩꯁꯥ ꯄꯥꯈꯪ ꯑꯣꯏꯔꯤꯉꯩꯁꯤꯗ ꯅꯨꯡꯉꯥꯏꯍꯧꯗꯅ ꯍꯅꯨꯔꯀꯥꯟꯗ ꯅꯨꯡꯉꯥꯏꯒꯦ ꯍꯥꯏꯁꯨ ꯅꯪ ꯄ ꯂꯩꯔꯣꯏ
ꯝ ꯌꯥꯔꯦ ꯅꯨꯄꯤ ꯊꯤꯔꯣ ꯑꯩꯉꯣꯟꯗ ꯑꯦꯗꯚꯥꯏꯁ ꯄꯤꯗ꯭ꯔꯁꯨ ꯌꯥꯔꯣꯏ ꯑꯩꯈꯣꯏꯗꯤ ꯄ꯭ꯔꯣ ꯑꯣꯏꯈ꯭ꯔꯕꯅꯦ꯫ ꯄꯤ ꯑꯩꯆ ꯗꯤ ꯂꯣꯏꯔꯦ꯫
ꯅꯨꯄꯤ ꯅꯨꯄꯥꯒꯤ ꯃꯇꯥꯡꯗ
ꯑ
ꯑꯩꯗꯤ ꯀꯣꯂꯦꯖ ꯀꯥꯔꯤꯅꯦꯕ ꯑꯗꯨꯒꯤ ꯃꯇꯥꯡꯗꯗꯤ
ꯌꯥꯔꯦ ꯌꯥꯔꯦ ꯀꯨꯏꯈ꯭ꯔꯦ꯫
ꯀꯨꯏꯗ꯭ꯔꯤꯌꯦ ꯀꯥꯏꯗꯒꯤ꯫ ꯂꯤꯔꯦ ꯍꯧꯖꯤꯛ ꯀꯟꯅ ꯅꯧꯔꯤ ꯀꯥꯟꯗ ꯍꯧꯖꯤꯛ ꯑꯉꯥꯡ ꯁꯥꯔꯤꯅꯦ ꯍꯧꯖꯤꯛ ꯈꯅ
ꯀꯩꯅꯣꯗꯣ ꯅꯣꯏꯒꯤ ꯅꯥꯏꯚꯔꯗꯣ ꯑꯜꯕꯥꯔꯠ ꯍꯥꯏꯕ꯭ꯔꯥ
ꯎꯝ
ꯑꯗꯣ ꯅꯨꯄꯥꯗꯣ ꯃꯇꯩ ꯃꯅꯥꯎꯗꯣ ꯃꯆꯥ ꯀꯌꯥ ꯁꯨꯔꯦ꯫
ꯅꯪꯅ ꯂꯩꯔꯝꯕ ꯌꯨꯝꯗꯔꯣ
ꯅꯠꯇꯦ꯫ ꯀꯩꯅꯣꯗꯣ ꯇꯃꯦꯡꯂꯣꯡꯒꯤ ꯅꯨꯄꯤ ꯊꯤꯕꯗꯣ꯫
ꯑꯣ ꯑꯣ ꯑꯣꯣ ꯑꯣꯣ ꯑꯣ
ꯑꯣ ꯑꯣ ꯀꯩꯅꯣꯃ ꯑꯅꯤ꯫
ꯑꯣ
ꯃꯤ ꯀꯩꯅꯣꯃ ꯇꯧꯔꯦ ꯂꯩꯩꯁꯥꯕꯤ ꯄꯥꯈꯪꯕꯩ ꯐꯥꯔꯒ ꯍꯧꯖꯤꯛ ꯃꯦꯇ꯭ꯔꯤꯛ ꯊꯥꯕ ꯂꯣꯏꯈ꯭ꯔꯅꯤ꯫
ꯑꯁ ꯅꯪꯁꯨ ꯍꯦꯛ ꯊꯤꯕ ꯌꯥꯗ꯭ꯔꯣ꯫
ꯑꯁ ꯀꯩꯗꯧꯅꯤꯡꯉꯥꯏꯅꯣꯌꯦ꯫
ꯌꯥꯝ ꯁꯤꯠꯇ꯭ꯔꯦꯅꯦ꯫
ꯁꯤꯠꯇ꯭ꯔꯦ ꯑꯝꯇꯪ ꯊꯤꯕꯤꯈ꯭ꯔꯣ꯫
ꯑꯩ ꯑꯣꯏꯅ ꯂꯥꯛꯑꯒꯦ꯫
ꯑꯗꯨꯁꯨ ꯌꯥꯏ ꯑꯗꯨꯕꯨ ꯍꯣꯔꯦꯟ ꯏꯔꯥꯡ ꯊꯣꯛꯇꯣꯏꯔꯣ ꯈꯟꯕ ꯏꯔꯥꯡ ꯊꯣꯛꯄꯗꯤ ꯑꯩꯗꯤ ꯄꯥꯝꯗꯦꯀꯣ
ꯅꯃꯥꯗꯣ ꯅꯃꯥꯒꯤ ꯈꯜꯂꯣ ꯅꯨꯡꯁꯤꯌꯦ ꯅꯃꯥꯗꯣ
ꯑꯣ ꯃꯁꯛ ꯀꯥꯎꯗ꯭ꯔꯤꯀꯣ
ꯀꯥꯎꯗ꯭ꯔꯤ꯫
ꯎꯝ ꯀꯥꯎꯗ ꯀꯥꯎꯅꯨ ꯀꯥꯎꯅꯨ꯫
ꯅꯪ ꯅꯪꯒꯤ ꯅꯁꯛꯇꯤ ꯀꯥꯎꯈ꯭ꯔꯦ ꯑꯗꯣ ꯅꯃꯥꯒꯤ ꯁꯛꯇꯣ ꯁꯛꯇꯤ ꯀꯥꯎꯗꯦ
ꯑ ꯐꯩꯌꯦ ꯐꯩꯌꯦ ꯑꯩꯕꯨ ꯀꯥꯎꯔꯁꯨ ꯏꯃꯥꯕꯨ ꯀꯥꯎꯗꯕꯗꯨ ꯌꯥꯝ ꯊꯥꯒꯠꯂꯦ
ꯍꯨꯝ
ꯍꯧꯖꯤꯛꯇꯤ ꯅꯪ ꯂꯩꯔꯝꯕꯗꯨ ꯂꯣꯏ ꯌꯨꯝ ꯁꯥꯒꯠꯈ꯭ꯔꯦ ꯆꯥꯎꯅꯥ ꯃꯄꯨꯗꯨꯂꯥꯛ ꯎꯝ ꯃꯄꯨꯗꯣ ꯂꯥꯛꯑ ꯂꯩꯔꯦ ꯑꯗꯨꯒ ꯑꯗꯨꯗ ꯂꯩꯕ ꯄꯤꯗ꯭ꯔꯦ ꯑꯥ ꯑꯗꯨꯗ ꯂꯩꯕ ꯅꯨꯞ ꯄꯥꯗꯣ ꯑꯗꯨꯁꯨ ꯅꯨꯄꯤ ꯊꯤꯔꯦ
ꯑꯣ ꯑꯣ ꯃꯁꯝ ꯁꯥꯡꯕꯗꯣ
ꯑꯥ
ꯑꯣ ꯑꯣ ꯑꯣ ꯑꯗꯨ ꯅꯨꯄꯥꯗꯣ ꯃꯁꯛ ꯐꯖꯕꯅꯦ ꯃꯁꯝꯁꯨ ꯁꯥꯡꯔꯒꯀꯣ
ꯑꯥ ꯅꯪ ꯅꯪꯅ ꯌꯥꯝ ꯉꯥꯎꯕꯗꯣ
ꯑꯣ ꯉꯥꯎꯔꯝꯕꯅꯦ
ꯑꯁ ꯃꯤ ꯍꯥꯟꯈ꯭ꯔꯦꯅꯦ ꯃꯤ ꯃꯤꯅ ꯍꯥꯟꯈ꯭ꯔꯦ ꯅꯪ ꯑꯗꯨꯝ ꯅꯣꯛꯏꯀꯥꯟꯗ
ꯑꯩꯁꯦ ꯌꯥꯝ ꯄꯪꯉꯦꯗꯀꯣ
ꯄꯪꯉꯦ ꯌꯥꯝ ꯄꯪꯉꯦ ꯅꯪ ꯑꯗꯨꯗ ꯐꯤ ꯁꯥ ꯂꯩꯔꯤꯉꯩꯁꯤꯗ ꯃꯤꯗꯤ ꯑꯥ ꯌꯧꯈ꯭ꯔꯦ
ꯀꯩꯅꯣꯗꯤ ꯑꯄꯤ ꯆꯨꯖꯦꯡ ꯍꯥꯏꯕ꯭ꯔꯥ ꯑꯗꯨꯅꯨꯞ
ꯑ ꯂꯩꯔꯤ ꯃꯥꯖꯨ ꯊꯤꯗ꯭ꯔꯤ ꯌꯨꯝ ꯄꯥꯝꯗ꯭ꯔꯤ
ꯄꯥꯡꯈ꯭ꯔꯦ
ꯄꯥꯟꯗ꯭ꯔꯤꯌꯦ
ꯑꯁ ꯅꯣꯏꯒꯤ ꯂꯩꯀꯥꯏꯁꯦ ꯁꯥꯔꯤ ꯉꯥꯛꯇ ꯃꯥꯜꯂꯦꯗ ꯑꯔꯤꯕꯤ ꯑꯔꯤꯕ
ꯑꯃ ꯑꯅꯤꯇꯪ ꯂꯩꯔꯤꯌꯤ ꯂꯩꯀꯥꯏ ꯍꯥꯏꯕꯁꯤꯗꯤ ꯑꯗꯨꯒꯨꯝꯕꯁꯨ ꯂꯩꯒꯗꯧꯕꯅꯤ ꯉꯧꯁꯤꯟꯅꯕꯁꯨ ꯂꯩꯒꯗꯧꯕꯅꯦ ꯌꯥꯝꯗꯦꯍꯦ ꯑꯈꯣꯏ ꯑꯈꯣꯏꯕꯨ ꯂꯤꯔꯦ ꯍꯥꯏ ꯑꯈꯣꯏꯕꯨ ꯂꯤꯔꯦ ꯀꯥꯏ ꯍꯥꯏꯔꯗꯤ ꯅꯪꯁꯨ
ꯅꯪꯒꯤ ꯗꯥꯗꯥ ꯈꯣꯏꯗꯤ
ꯃꯣꯏꯗꯤ ꯊꯤꯗ꯭ꯔꯤ ꯊꯤꯔꯔꯣꯏ ꯍꯥꯏ
ꯑꯗꯣ ꯑꯗꯨꯅꯤꯗꯅ ꯅꯪꯉꯣꯟꯗ ꯍꯥꯏꯕ ꯅꯠꯇꯦꯍꯦ ꯅꯪꯗꯤ ꯑꯉꯥꯡ ꯑꯣꯏꯔꯤ ꯀꯩꯅꯣ
ꯑꯗꯨꯅꯦꯕ ꯀ꯭ꯂꯥꯁ ꯇꯦꯟ ꯅ ꯄꯥꯁ ꯇꯧꯕꯅ ꯉꯥꯏꯔꯤ
ꯑꯦ ꯑꯦ
ꯅꯪ ꯐꯤ ꯁꯥꯕꯗꯣ ꯎꯝ
ꯎꯝ
ꯅꯨꯄꯥꯒꯤꯁꯨ ꯁꯥꯕ꯭ꯔꯥ
ꯅꯨꯄꯥꯁꯨ ꯅꯨꯄꯤꯁꯨ ꯑꯉꯥꯡꯁꯨ ꯑꯍꯟꯁꯨ ꯍꯨꯏꯒꯤ ꯐꯥꯎ ꯁꯥꯏ
ꯅꯨꯄꯥꯗꯤ ꯀꯩ ꯀꯩ ꯁꯕꯥ
ꯂꯣꯏꯅ ꯁꯥꯏ
ꯏꯁ ꯌꯥꯝ ꯍꯩꯔꯦꯀꯣ
ꯍꯩꯈ꯭ꯔꯦ ꯍꯩꯈ꯭ꯔꯦ
ꯑꯩꯅ ꯅꯪꯕꯨ ꯎꯒꯅꯤ ꯅꯪꯗꯤ ꯁꯤ